ꯇꯥꯔꯦ ꯅꯣꯡꯉꯣꯟꯗꯩꯗꯤ ꯁꯝꯗꯦ
ꯀꯅꯥꯗꯩꯩ ꯁꯝꯃꯤꯕꯥ ꯑꯗꯨꯗꯤ
ꯎꯝ ꯃꯃꯥ ꯗꯩ
ꯃꯃꯥꯅꯤꯅꯦ ꯑꯩꯅꯖꯤꯛꯁꯤ ꯃꯃꯥꯅꯤꯅꯦ ꯄꯥꯏꯔꯤꯁꯦ
ꯎꯝ
ꯑꯦꯔꯦ ꯅꯪꯅ ꯈ꯭ꯋꯥꯏ ꯐꯥꯔꯁꯇ ꯉꯥ ꯀꯣꯆꯤꯡꯒꯤ ꯋꯥꯔꯤ ꯉꯥꯏꯈꯣ ꯅꯪꯅ ꯈ꯭ꯋꯥꯏꯗꯩ ꯐꯥꯔꯁꯇ ꯉꯥꯡꯕ ꯍꯩ ꯀꯩꯝ ꯍꯩꯔꯝꯗꯕꯗꯒꯤ ꯀꯃꯥꯏꯅ ꯍꯥꯏꯔꯛꯏ ꯑꯗꯨ ꯈꯜꯂꯣ ꯍꯥꯏꯔꯛꯑꯣ
ꯑꯩꯗꯤ ꯈ꯭ꯋꯥꯏ ꯐꯥꯔꯁꯇ ꯀꯩꯝ ꯉꯥꯡꯕ ꯍꯩꯔꯝꯗꯕꯗꯒꯤ ꯍꯩꯔꯛꯄ ꯍꯥꯏꯗꯤ
ꯈꯔꯇꯪ ꯉꯥꯡꯕ ꯍꯩꯕꯗꯣ ꯑꯥꯏ ꯑꯦꯝ ꯑꯗꯨꯅꯤ ꯑꯩ ꯑꯗꯨ ꯇꯧꯏ ꯍꯥꯎ ꯑꯥꯔ ꯌꯨꯒꯨꯝꯕ ꯉꯥꯡꯕ ꯍꯩꯔꯛꯄꯗꯣ ꯀꯔꯝ ꯀꯥꯟꯗ ꯍꯥꯏꯔꯛꯀꯦ ꯍꯥꯏꯕ
ꯑꯗꯨꯒꯤ ꯐꯥꯔꯁ ꯁꯦꯃꯤꯁꯇꯔ ꯀꯥꯕ ꯍꯧꯔꯛꯄ ꯑꯩꯅ ꯎꯝ ꯁꯍꯔ ꯑꯃꯒꯤ ꯃꯅꯥꯛ ꯆꯠꯂꯦꯕ ꯑꯗꯣ ꯃꯥꯥꯏꯗꯤ ꯏꯪꯂꯤꯁꯀꯤ ꯀꯣꯆꯤꯡꯗꯤ ꯅꯠꯇꯦꯕ
ꯗ
ꯑꯗꯣ ꯏꯪꯂꯤꯁꯀꯨꯜ ꯀꯣꯆꯤꯡ ꯅꯠꯇ꯭ꯔꯁꯨ ꯑꯗꯨꯗꯒꯤꯗꯤ ꯏꯟꯇ꯭ꯔꯣꯗ꯭ꯌꯨꯁ ꯇꯧꯕꯕꯨ ꯍꯥꯏꯔꯝꯗꯦꯕ ꯑꯗꯨꯕꯨꯥꯎꯗ ꯍꯥꯏꯗꯤ ꯏꯁꯇꯦꯖꯁꯦ ꯑꯇꯩ ꯈꯔ ꯀꯩ ꯀꯩꯅꯣ ꯑꯗꯨꯝ ꯊꯣꯛꯂꯛꯑꯦ ꯊꯣꯛꯂꯛꯄꯗꯤ ꯑꯗꯨ ꯑꯣꯏꯔꯁꯨ ꯑ ꯏꯟꯇ꯭ꯔꯗ꯭ꯌꯨꯁ ꯇꯧꯕꯁꯦ ꯀꯝ ꯐꯤꯖꯦꯟ ꯑꯣꯏꯅ ꯐꯖꯅ ꯉꯥꯡꯕ ꯍꯩꯇꯦꯕ ꯑꯗꯣ ꯑꯁ ꯑꯗꯨꯒꯤ ꯁꯔꯗꯣ ꯍꯦꯛ ꯊꯦꯡꯅꯔꯨꯕꯗꯒꯤꯀꯣ ꯏꯟꯇ꯭ꯔꯗ꯭ꯌꯨꯁꯇꯩ ꯍꯥꯟꯅ ꯍꯧꯋꯦꯕ ꯃꯥꯅ ꯑꯩꯈꯣꯏꯖꯦ ꯃꯤ ꯀꯤꯍꯟꯗꯕ ꯍꯧꯔꯦꯕ ꯑꯗꯨꯒ ꯏꯁꯥꯖꯦ ꯎꯝ ꯑꫭꯡꯂꯤ ꯑꯣ ꯏꯟꯇ꯭ꯔꯣꯗ꯭ꯌꯨꯁ ꯇꯧ ꯇꯧꯕꯁꯦ ꯀꯟꯐꯤꯗꯦꯟ ꯌꯥꯎꯗꯕꯤꯗ ꯅꯠꯇ꯭ꯔꯒꯅ ꯀꯦꯝꯇ ꯑꯁ ꯑ ꯃꯥꯏ ꯅꯦꯝ ꯏꯁ ꯑꯗꯨ ꯑꯗꯨ ꯀꯥꯏꯅ ꯍꯥꯏꯕꯗꯨ ꯌꯥꯝ ꯂꯥꯛꯑꯦꯕ ꯑꯗꯨꯒ ꯁꯥꯔꯅ ꯇꯥꯛꯂꯛꯏꯁꯤꯅ ꯀꯟꯐꯤꯗꯦꯟ ꯌꯥꯎꯔꯒ ꯑꯗꯒꯤ ꯁ꯭ꯇꯦꯖꯁꯤ ꯀꯃꯥꯏꯅ ꯊꯣꯛꯀꯅꯤ ꯍꯥꯏꯕꯗꯤ ꯍꯧꯔꯒ ꯑꯗꯨꯗꯁꯨꯗ ꯇꯧꯍꯧꯋꯦꯕ ꯑꯗꯨꯗ ꯏꯪꯂꯤꯁꯁꯦ ꯑꯗꯨꯗ ꯍꯥꯏꯗꯤ ꯄꯨꯔꯥ ꯑ ꯃꯊꯟꯗ ꯀꯩꯝ ꯍꯥꯏꯗꯕꯤꯗ ꯑꯗꯨꯝ ꯏꯟꯇ꯭ꯔꯣꯒꯤ ꯑꯣꯏꯅ ꯌꯥꯝ ꯊꯤꯅ ꯂꯥꯏꯠ ꯑꯣꯏꯅ ꯆꯠꯄ ꯉꯝꯃꯦꯕ ꯑꯗꯨꯏ ꯁꯔꯗꯨꯅ ꯇꯥꯛꯂꯛꯄ ꯀꯥꯟꯗ ꯑꯩꯁꯦ
ꯎꯝ
ꯑꯗꯨꯒ ꯏꯪꯂꯤꯁ ꯍꯣꯏ ꯏꯪꯂꯤꯁ ꯁꯤ ꯍꯥꯏꯔꯒꯗꯤ ꯍꯧꯖꯤꯛꯁꯨ ꯑꯗꯨꯝ ꯑꯩꯖꯦ ꯄ꯭ꯔꯣꯒ꯭ꯔꯦꯁ ꯍꯥꯏꯗꯤ ꯑꯗꯨꯝ ꯀꯩꯅꯣꯗꯣ ꯂꯩꯌꯦꯕ ꯂ ꯂꯔꯅꯤꯡꯗ ꯑꯗꯨꯝ ꯂꯩ ꯁꯤ ꯂꯩꯔꯤꯕ ꯌꯥꯝꯅ ꯐꯔꯦꯟ ꯑꯣꯏꯅ ꯉꯥꯡꯕꯗꯤ ꯀꯩꯁꯨ ꯉꯝꯗꯦꯕ ꯑꯗꯨꯒ ꯍꯣꯏ ꯃꯤꯅ ꯉꯥꯡꯉꯛꯄ ꯈꯣꯠꯄ ꯑꯗꯨꯝ ꯇꯥꯕꯗꯤ ꯇꯥꯏ ꯑꯗꯨꯒ ꯑ ꯐ꯭ꯂꯨꯦꯟ ꯑꯣꯏꯅ ꯉꯥꯡꯕꯗꯤ ꯉꯝꯗꯦꯕ ꯍꯧꯖꯤꯛꯁꯨ ꯑꯗꯨꯒ ꯑꯗꯨ ꯑꯗꯨꯒ ꯍꯧꯖꯤꯛꯀꯤ ꯑꯩꯅ ꯈꯔ ꯈꯔ ꯉꯥꯡꯕ ꯍꯧꯔꯛꯄ ꯑꯗꯨꯒꯨꯝꯕ ꯍꯥꯏꯔ ꯗꯥꯏꯗꯅꯦ ꯍꯧꯖꯤꯛꯀꯤ ꯖꯒꯥ ꯁꯥꯔꯒ ꯊꯦꯡꯅꯕ ꯖꯒꯥꯖꯦ ꯁꯤꯗꯩ ꯈꯤꯇꯪ ꯉꯥꯡꯉꯦ ꯍꯥꯏꯗꯤ ꯏꯟꯇꯔꫭ ꯇꯧꯕ ꯑꯗꯨꯗꯣ ꯌꯥꯝ ꯂꯥꯏꯠ ꯑꯣꯏꯅ ꯂꯧꯕ ꯉꯝꯃꯦ ꯑꯗꯒꯤ ꯃꯤ ꯇꯤꯟꯅ ꯈꯣꯠꯅꯕ ꯑꯗꯨꯗ ꯇꯧꯔꯛꯏꯖꯦ ꯁꯥꯔꯅ ꯑꯗꯥꯏꯗ ꯇꯧꯔꯛꯑꯦ ꯍꯥꯏꯇꯥꯔꯦ ꯑꯗꯨ ꯅꯪ ꯅꯪꯒꯤ ꯅꯪꯒꯤꯗꯤ ꯀꯥꯏ ꯖꯒꯥꯅꯦꯅ ꯈꯜꯂꯦ
ꯑꯩꯒꯤꯗꯤ ꯄ꯭ꯔꯣꯒ꯭ꯔꯦꯁ ꯃꯌꯥꯝ ꯌꯥꯝꯒ꯭ꯔꯦꯍꯦ ꯀꯩꯅꯣ ꯑꯉꯥꯡ ꯑꯉꯥꯡ ꯑꯣꯏꯔꯤꯉꯩ ꯍꯥꯏꯗꯤ ꯀ꯭ꯂꯥꯁ ꯁꯤꯛꯁ ꯁꯚꯦꯟ ꯑꯗꯨꯃꯥꯏꯅ ꯀꯔꯛ ꯀꯥꯔꯛꯄꯗꯒꯤ ꯑꯗꯨꯝ ꯍꯥꯏꯗꯤ ꯅꯃꯊꯟꯗ ꯑꯗꯨꯝ ꯉꯥꯡꯕ ꯁꯥ ꯁꯥꯟ ꯁꯟꯅꯥ ꯁꯥꯟꯅꯕ꯭ꯔꯥ ꯀꯩ ꯍꯥꯏꯅꯤ ꯁꯥꯟꯅꯕ ꯀꯩꯕꫭꯏ ꯑꯗꯨꯝ ꯉꯥꯡꯕꯗꯣ ꯑꯗꯨꯝ ꯉꯥꯡꯉꯛꯑꯦ ꯑꯗꯨꯒ ꯀꯩꯅꯣ ꯑꯥ ꯑꯣꯟꯂꯥꯏꯟꯗ ꯀ꯭ꯂꯥꯁ ꯑꯃ ꯌꯥꯎꯋꯦꯕ ꯑꯗꯨꯗꯣ ꯑꯗꯨꯗ ꯌꯥꯝ ꯊꯤꯅ ꯍꯥꯏꯇꯥꯔꯦ ꯑꯩꯟ ꯑꯩ ꯍꯥꯟꯅ ꯇꯝꯕ ꯍꯥꯏꯗꯤ ꯑꯇꯣꯞꯄ ꯑꯣꯐꯂꯥꯏꯟꯗ ꯆꯠꯄꯗꯖꯨ ꯑ ꯑꯣꯖꯥ ꯑꯣꯖꯥ ꯑꯃ ꯊꯦꯡꯅꯩꯕ ꯈꯪꯕ꯭ꯔ ꯑꯗꯨ ꯑꯗꯨꯅ ꯑꯥ ꯀꯩ ꯃꯥꯅ ꯑ ꯒꯔꯃꯥꯔꯖꯦ ꯍꯥꯏꯖꯦ ꯃꯥꯅ ꯀꯩꯅꯣ ꯐꯖꯅ ꯇꯥꯛ ꯑꯦꯕ ꯍꯥꯏꯗꯤ ꯏꯁ꯭ꯀꯨꯜꯗ ꯇꯥꯛꯄꯗꯤ ꯏꯁ꯭ꯀꯨꯜꯗꫭ ꯅ ꯂꯤꯡꯕ ꯌꯧꯗꯕꯒꯤꯔ ꯑꯗꯨꯒꯤ ꯑꯣꯖꯥ ꯍꯩꯇꯕꯒꯤꯔ ꯑꯗꯨꯒꯤ ꯈꯪꯗꯦ ꯃꯥꯅ ꯇꯥꯛ ꯃꯊꫭꯡ ꯃꯊꫭꯡ ꯃꯔꯝ ꯈꯪꯗꯦꯕ ꯑꯝꯇ ꯑꯗꯨꯒ ꯀꯤ ꯑꯣꯖꯥ ꯅ ꯇꯨ ꯇꯨꯏꯁꯟ ꯑꫭ ꯀꯩꯅꯣ ꯇꯣꯉꯥꯟ ꯆꯠꯄ ꯇꯣꯉꯥꯟ ꯆꯠꯄꯖꯤꯗ ꯊꯦꯡꯅꯕ ꯑꯣꯖꯥꯖꯦ ꯁꯤꯖꯤꯅꯅꯦꯕ ꯄꯨꯔꯥ ꯑ ꯒꯔꯃꯔꯖꯦ ꯁꯤꯅꯤ ꯑꯗꯒꯤ ꯅꯪꯅ ꯏꯁꯄꯤꯠ ꯀꯩꯅꯣ ꯀꯩꯅꯣ ꯏꯪꯂꯤꯁ ꯉꯥꯡꯕ ꯇꯝꯗ ꯁꯤ ꯁꯤ ꯁꯤ ꯁꯣꯏꯕ ꯌꯥꯗꯦ ꯑꯗꯒꯤ ꯁꯤ ꯌꯥꯎꯗꯕ ꯌꯥ ꯗꯦ ꯑꯗꯨ ꯃꯉꯣꯟꯗ ꯃꯉꯣꯟꯗ ꯂꯣꯏ ꯈꯪꯉꯦꯗꯅ꯫ ꯑꯗꯨꯒ ꯑꯗꯨ ꯂꯣꯏꯔꯀꯥꯟꯁꯤꯗ ꯑꯩꯅ ꯀꯩꯅꯣ ꯍꯥꯏꯗꯤ ꯉꯥꯡꯗꯕ ꯌꯥꯗꯦ ꯈꯪꯕ꯫ ꯉꯥꯡ ꯉꯥꯡꯗꯕ ꯌꯥꯗꯦ ꯈꯟꯕꯗꯒꯤ ꯑꯣꯟꯂꯥꯏꯟꯗ ꯑꯃ ꯌꯥꯎꯔꯦꯕ꯫ ꯑꯣꯟꯂꯥꯏꯟꯗ ꯌꯥꯎꯕ ꯍꯥꯏꯁꯦ ꯄꯨꯔꯥ ꯕꯦꯁꯤꯛꯇꯒꯤ ꯍꯧꯕꯤꯅꯦꯕ ꯕꯦꯁꯤꯇꯩ ꯍꯧꯕ꯫ ꯕꯦꯁꯤꯛꯇꯧ ꯍꯧꯕ ꯍꯥꯏꯁꯦ ꯄꯨꯔꯥ ꯑꯦ ꯕꯤ ꯁꯤꯗꯒꯤ ꯍꯧꯕꯒ ꯆꯞ ꯃꯥꯟꯅꯩꯑꯕ ꯒ꯭ꯔꯃꯥꫪꯒꯤ ꯑꯗꯨꯃꯥꯏꯅ ꯍꯧꯔꯛꯑꯦ ꯑꯗꯩꯗꯤ ꯏꯟꯇ꯭ꯔꯗ꯭ꯌꯨꯁ ꯇꯧꯕ ꯑꯗꯒꯤꯗꯤ ꯁꯦꯟꯇꯦꯟꯁ ꯃꯆꯥ ꯃꯆꯥ ꯉꯥꯡꯕ ꯑꯗꯨꯃꯥꯏꯅ ꯇꯥꯛ ꯄꯤꯗꯅ ꯍꯧꯖꯤꯛꯀꯤ ꯃꯤꯁ ꯑꯅꯤꯅꯦꯕ ꯍꯧꯖꯤꯛꯀꯤ ꯑꯣꯟꯂꯥꯏꯟ ꯇꯧꯔꯤꯁꯦ ꯁꯤ ꯃꯤꯁ ꯑꯅꯤꯅꯦ ꯇꯥꯛꯑꯦ ꯑꯗꯨꯒ꯫ ꯑꯗꯨꯗꯒꯤ ꯌꯥꯝ ꯌꯥꯝ ꯊꯤꯅ ꯑꯗꯩꯒꯤ ꯑꯃꯨꯛ ꯏꯝꯄ꯭ꯔꯨꯨꯞ ꯂꯩꯔꯦ ꯍꯥꯏꯗꯤ ꯑꯩꯅ ꯉꯥꯡꯕꯗ ꯀꯩꯅꯣ ꯅꯍꯥꯟꯒꯩꯗꯤ ꯀꯩ ꯀꯩꯅꯣ ꯉꯥꯡꯗꯣꯏꯖꯦ ꯍꯥꯏꯔ ꯀꯩꯗꯧꯔ ꯀꯃꯥꯏ ꯇꯧꯔ ꯉꯥꯡꯗꯣꯏꯅꯣ ꯑꯩ ꯁꯨꯡꯈꯪ ꯈꯪꯗꯦ ꯑꯗꯨꯅ ꯑꯗꯨꯗꯒꯤꯗꯤ ꯁꯤ ꯁꯥꯜꯂꯒ ꯉꯥꯡꯒꯗꯕꯅꯤ ꯁꯤ ꯇꯧꯔ ꯉꯥꯡꯒꯗꯕꯅꯤ ꯑꯗꯨ ꯑꯗꯨꯃꯨꯛ ꯈꯪꯉꯦꯗꯅ ꯃꯥꯒꯤ ꯀꯩꯅꯣꯗꯣ ꯑ ꯃꯥꯒꯤ ꯀꯩ ꯍꯥꯏꯇꯥꯔꯦ ꯄꯥꯠ ꯊꯩꯗꯦ ꯄꯥꯠ ꯑꯗꯨ ꯈꯪꯉꯦꯗꯅ ꯑꯗꯨꯏ ꯃꯇꯨꯡꯗ ꯑꯃꯨꯛ ꯑ ꯑꯗꯨꯒꯤ ꯃꯇꯨꯡꯗ ꯑꯃꯨꯛ ꯑꯩꯁꯦ꯫ ꯑꯣꯖꯥ ꯑꯣꯖꯥ ꯑꯃꯁꯨ ꯊꯦꯡꯅꯔꯦ ꯑꯣꯖꯥ ꯑꯃꯁꯨ ꯃꯥꯅ ꯃꯥꯅ ꯀꯩꯅꯣ꯫ ꯃꯥꯗꯤ ꯏꯁꯄꯣꯛꯀꯟ ꯉꯥꯛꯇꯒꯤ ꯑꯣꯏꯗꯣꯏꯅꯦꯕ ꯃꯥꯗꯤ꯫ ꯍꯥꯏꯗꯤ ꯔꯦꯁꯤꯛ ꯒ꯭ꯔꯃꯥꫪ ꯀꯩ ꯀꯥ ꯌꯥꯎꯗꯕꯅꯦꯕ ꯌꯥꯎꯋꯦ ꯌꯥꯎꯕꯨꯗꯤ ꯗꯗꯨꯏꯖꯨ ꯑꯗ ꯃꯥꯅ ꯐꯣꯀꯁ ꯇꯧꯗꯦꯕ ꯑꯣꯡꯂꯤ ꯏꯁꯄꯣꯛ ꯀꯟ ꯏꯁ꯭ꯄꯣꯀꯟꯗꯪ ꯑꯥ ꯀꯩꯅꯣ ꯄ꯭ꯔꯥꯏꯌꯣꯔꯤꯇꯤ ꯄꯤꯕ ꯑꯗꯨꯅ ꯃꯥꯅ ꯑꯩꯁꯦ ꯑ ꯃꯤ ꯃꯥꯡꯗ ꯊꯣꯛꯍꯜꯂ ꯊꯣꯛꯍꯂꯒ ꯑꯗꯨꯝ ꯉꯥꯡꯍꯜꯂꯦ꯫ ꯑꯗꯒꯤ ꯑꯗꯨꯃꯥꯏꯅ ꯉꯥꯡꯕꯗꯒꯤꯗꯤ ꯈꯔ ꯈꯔ ꯍꯥꯏꯗꯤ꯫ ꯁꯨꯃꯥꯏꯅ ꯉꯥꯡꯒꯗꯕꯅꯤ ꯑꯩꯅ ꯁꯨꯠꯂꯩ ꯂꯩꯇꯕ ꯄꯣꯠꯁꯦ ꯀꯩ ꯍꯥꯏꯒꯦ ꯍꯥꯏꯕ ꯃꯇꯝꯗ ꯑ ꯀꯩꯝ ꯂꯩ ꯇꯛꯄꯣ ꯁꯤꯗ ꯃꯥꯅ ꯗꯤꯁꯀ꯭ꯔꯥꯏꯞ ꯇꯧ ꯍꯥꯏꯗꯣꯏꯅꯦꯕ꯫ ꯍꯥꯏꯗꯤ ꯑꯩꯉꯣꯟꯗ ꯕꯦꯛ ꯑꯃ ꯄꯤꯁꯟꯕ ꯑꯣꯏꯒꯦꯔ ꯑꯗꯒꯤ ꯂꯥꯏꯠ ꯑꯃ ꯁꯤꯟꯕ ꯑꯣꯏꯒꯦꯔꯥ ꯑꯗꯨꯒꯤ ꯑꯝꯗ ꯉꯥꯡꯗꯣꯏꯅꯦꯕ꯫ ꯀꯃꯥꯏ ꯍꯥꯏꯀꯥꯟꯗ ꯂ ꯃꯤꯁꯦ ꯀꯧꯊꯣꯛꯑꯅꯤꯀꯣ ꯃꯤ ꯀꯩꯅꯣ ꯍꯥꯏꯗꯤ ꯒ꯭ꯔꯨꯞ ꯀꯩ ꯍꯥꯏ ꯏꯁ꯭ꯇꯨꯗꯦꯟ ꯃꯌꯥꯝ ꯃꯔꯛꯁꯤꯗ ꯀꯧꯊꯣꯛꯑꯅꯦꯕ ꯃꯤ ꯊꯥꫪꯇꯤ ꯐꯣꫪꯇꯤꯗꯨꯒꯤ ꯗꯨꯏ ꯃꯃꯥꯡꯗ ꯀꯧꯊꯣꯛꯑꯅꯤꯅ ꯑꯗꯨꯒ ꯑ ꯁꯦ ꯕꯇꫪꯒꯤ ꯃꯔꯝꯗ ꯉꯥꯉꯛꯑꯣ ꯍꯥꯏꯗꯨꯅꯦꯕꯀꯣ ꯕꯇꯜꯗꯤ ꯑꯩꯩꯅ ꯁꯥꯏ ꯉꯥꯟꯗꯣꯏꯅꯦꯕ ꯑ ꯕꯇꯜꯁꯦ ꯒ꯭ꯔꯤꯟ ꯃꯆꯨꯅꯦ ꯑꯗꯨꯒ ꯁꯤ ꯇꯦꯕꯜ ꯃꯊꯛꯇ ꯂꯩ ꯑꯗꯨꯒ ꯃꯥꯁꯦ ꯀꯩꯅꯣ ꯏꯁꯤꯡ ꯇꯪꯈꯥꯏ ꯍꯥꯐ ꯑ ꯑꯗꯨꯃꯥꯏꯅ ꯌꯥꯎꯋꯦ ꯑꯗꯨꯒ ꯑꯝ ꯎꯝ ꯁꯤ ꯁꯤꯒꯤ ꯕꯇꯜꯁꯦ ꯁꯤ ꯃꯤꯁꯤꯒꯤꯅꯤ꯫ ꯑꯗꯨꯒ ꯑ ꯁꯤꯒꯤ ꯀꯩꯅꯣ꯫ ꯑꯥ꯫ ꯕꯠꯇ ꯀꯩ ꯀꯩ ꯍꯥꯏꯇꯥꯔꯦ ꯑꯗꯨꯏ ꯃꯔꯝꯗꯣ ꯂꯣꯏ ꯉꯥꯡꯗꫭꯅꯦꯕ ꯂꯤꯇꫪ ꯑꯃ ꯆꯟꯕ ꯕꯇꯜꯅꯤ꯫ ꯒꯥꯏꯅ ꯑꯗꯨꯃꯥꯏꯅ ꯑꯗꯨꯝ ꯏꯪꯂꯤꯁꯇꯅꯦꯕ ꯑꯗꯨꯝ ꯉꯥꯡꯗꯣꯏꯁꯦ ꯑꯗꯨꯃꯥꯏꯅ꯫ ꯑꯗꯨꯝ ꯉꯥꯡꯕ ꯉꯥꯡ ꯉꯥꯡ ꯉꯥꯡ ꯉꯥꯡ ꯑꯩ ꯅꯨꯡꯇꯤꯒꯤ ꯑꯗꯨꯃꯥꯏꯅ ꯑꯗꯨꯝ꯫ ꯄꯣꯠꯁꯛ ꯑꯣꯞꯖꯦꯛ ꯑꯃ ꯄꯤꯔꯒ ꯑꯗꯨꯝ ꯉꯥꯡꯍꯟꯗꯣꯏꯅꯦꯕ ꯑꯗꯨꯃꯥꯏꯅ ꯉꯥꯡꯉꯛꯄ ꯀꯥꯟꯗꯗꯤ ꯍꯥꯏꯗꯤ ꯁꯥꯔ ꯁꯥꯔ ꯃꯌꯥꯝ ꯑꯗꯨꯝ ꯉꯥꯡꯉꯛꯄ ꯀꯥꯟꯗꯗꯤ ꯑꯗꯨꯝ ꯏꯝꯄ꯭ꯔꯨꯐꯁꯨ ꯑꯗꯨꯝ ꯂꯩꯔꯛꯑꯦꯕ ꯑꯗꯗꯒꯤꯗꯤ ꯑꯩꯅ ꯈ꯭ꯋꯥꯏꯗꯒꯤ ꯅꯤꯡꯁꯤꯡꯈꯤꯕ ꯑꯩꯒꯤ ꯀꯩꯅꯣ ꯈ꯭ꯋꯥꯏꯗꯒꯤ ꯂꯥꯏꯐꯁꯤꯗ ꯈ꯭ꯋꯥꯏꯗꯒꯤ ꯅꯨꯡꯉꯥꯏꯈꯤꯕ ꯑꯃꯒꯤ ꯋꯥꯔꯤꯔꯛꯑꯣ ꯀꯥꯏꯅ ꯏꯪꯂꯤꯁꯇꯗꯤ ꯂꯤꯍꯟꯕꯤ ꯑꯗꯒꯤ ꯈ꯭ꯋꯥꯏꯗꯒꯤ ꯅꯨꯡꯉꯥꯏꯇꯕ ꯑꯃꯒꯤ ꯂꯤꯔꯛꯑꯣ ꯀꯥꯏꯅ ꯑꯗꯨꯃꯥꯏꯅ ꯏꯟꯇꯦꯁꯟ ꯄꯤ ꯑꯗꯨꯃꯥꯏꯅ ꯑꯗꯨꯃꯥꯏꯅ ꯑꯗꯨꯝ ꯇꯧꯔꯛꯑꯦ ꯑꯗꯨ ꯀꯥꯟꯗ ꯍꯥꯏ ꯑꯗꯨꯝ ꯎ ꯑꯗꯨꯝ ꯍꯩ ꯑꯗꯨꯝ ꯀꯩꯅ ꯏꯝꯄ꯭ꯔꯨꯚ ꯑꯣꯏꯈ꯭ꯔꯦꯕ ꯑꯗꯨꯗꯩꯗꯤ ꯑꯗꯣ ꯍꯧꯖꯤꯛꯁꯤꯅ ꯑꯃꯨꯛ ꯕꯣꯀꯦꯕꯂꯦꯔꯤꯁꯦ ꯍꯦꯛꯇ ꯀꯩꯅꯣ ꯉꯥꯡꯉꯝꯗꯥꯏꯗ ꯍꯦꯛꯇ ꯂꯣꯏꯊꯣꯛꯈꯤꯕ ꯍꯥꯏꯇꯥꯔꯦ ꯑꯗꯨꯀꯥꯟꯗꯗꯤ ꯄꯨꯔꯥ ꯕꯦꯁꯤꯛ ꯏꯪꯂꯤꯁ ꯉꯥꯛꯇꯅꯤꯀꯣ ꯉꯥꯡꯉꯁꯦ ꯈ꯭ꯋꯥꯏꯗꯒꯤ ꯃꯔꯨꯗꯤ ꯋꯥ ꯉꯥꯡꯕ ꯍꯧꯔꯛꯄ ꯀꯥꯟꯗ ꯕꯦꯁꯤꯛ ꯕꯦꯁꯤꯛ ꯉꯥꯛꯇ ꯍꯥꯟꯅ ꯉꯥꯡꯒꯗꯕꯅꯦꯕ ꯏꯁꯄꯣꯀꯟ ꯍꯥꯏꯔꯀꯥꯟꯗ ꯕꯦꯁꯤꯛ ꯍꯥꯟꯅ ꯍꯧꯔꯒ ꯇꯞ ꯇꯞꯅ ꯕꯨꯀꯦꯕꯨꯂꯔꯤꯁꯦ ꯃꯊꯪ ꯃꯊꯪ ꯍꯥꯞꯆꯤꯂꯀꯥꯟꯗ ꯅꯦꯇꯤꯞ ꯏꯁꯄꯤꯀꫪꯅ ꯉꯥꯡꯕ ꯑꯗꯨꯃꯥꯏꯅ ꯑꯗꯨꯝ ꯉꯥꯡꯉꯛꯄ ꯉꯝꯗꯣꯏꯅꯦꯕ ꯑꯗꯨꯅ ꯑ ꯕꫭꯀꯦꯕꫭꯂꯔꯤꯖꯦ ꯑꯩ ꯑꯩꯒꯤ ꯏꯁ꯭ꯇꯦꯖꯁꯦ ꯍꯥꯏꯔꯗꯤ ꯕꯤꯒꯤꯅꫪ ꯍꯦꯟꯇꯣꯛꯑꯦ ꯏꯟꯇꯔꯃꯤꯗꯦꯠꯍꯦꯟꯇꯦ ꯑꯗꯨꯒ ꯑꯦꯗꯚꯥꯟꯁꯀꯒ ꯏꯟꯇꯔꯃꯤꯗꯦꯠꯀꯤ ꯃꯌꯥꯏꯗꯅꯦ ꯂꯩꯔꯤꯁꯦ ꯍꯥꯏꯗꯤ ꯕꯦꯁꯤꯛ ꯏꯪꯂꯤꯁ ꯍꯥꯏꯔꯒꯗꯤ ꯂꯣꯏꯅꯃꯛ ꯍꯥꯏꯗꯤ ꯃꯤ ꯑꯃꯒ ꯃꯦꯗꯦꯠ ꯏꯁ꯭ꯄꯤꯀꫪ ꯑꯃꯒ ꯉꯥꯡꯅꯕ ꯃꯇꯝꯗ ꯑꯗꯨꯝ ꯒꯤꯌꯟꯗꯤ ꯇꯥꯏꯌꯦꯕ ꯑꯗꯨꯒ ꯑꯩꯅ ꯉꯥꯛꯊꯣꯛꯄꯗꯗꯤ ꯑꯃꯨꯛ ꯃꯣꯏꯅ ꯃꯣꯏꯗꯗꯤ ꯄꯨꯔꯥ ꯕꯦꯁꯤꯛ ꯑꯣꯏꯕꯗꯣ ꯑꯗꯨꯒꯤ ꯑꯗꯨꯒꯤ ꯆꯥꯡꯗꯨꯗꯅꯦꯕꯗꯩ ꯆꯠꯇꯨꯅ ꯀꯩꯅꯣ ꯎ ꯚꯣꯀꯦꯕꯂꯔꯤ ꯑꯗꯒꯤꯗꯤ ꯐ꯭ꯔꯦꯖꯦꯁ ꯏꯪꯂꯤꯁꯀꯤ ꯐ꯭ꯔꯦꯖꯦꯁ ꯃꯌꯥꯝ ꯂꯩꯗꯅ ꯍꯥꯏꯗꯤ ꯃꯌꯥꯝ ꯂꯩꯈ꯭ꯔꯦ ꯑꯗꯨ ꯑꯗꯨ ꯑꯗꯨꯒꯤꯁꯦ ꯍꯩꯕ ꯑꯃ ꯆꯪꯉꯦ ꯑꯗꯨꯒꯤꯁꯦ ꯍꯣꯏ ꯍꯥꯞꯆꯤꯟꯕ ꯑꯃ ꯆꯪꯉꯦꯕ ꯑꯦꯗꯚꯥꯟꯁꯇ ꯂꯥꯛꯀꯦ ꯍꯥꯏꯇꯥꯥꯔꯗꯤ ꯑꯗꯨꯅ ꯅ ꯇ ꯏꯁꯄꯤꯀꯔ ꯅ ꯇ ꯏꯁꯄꯤꯀꯔꯒꯤ ꯇꯥꯏꯞꯇ ꯁꯦꯝ ꯑꯣꯏꯔꯛꯀꯦ ꯍꯥꯏ ꯇꯔꯗꯤ ꯑꯗꯨ ꯌꯥꯝ ꯆꯪꯉꯦ ꯑꯗꯨꯅ ꯍꯧꯖꯤꯛꯁꯤ ꯕꯣꯛꯀꯦꯂ ꯕꯔꯤ ꯕꫭꯛꯀꯦꯂꯕꯔꯤ ꯀꯩꯅꯣ ꯇꯝꯃꯦ ꯇꯝꯃꯤꯕ ꯑꯗꯣ ꯑꯦꯚ꯭ꯔꯤꯗꯦ ꯑꯦꯚ꯭ꯔꯤꯗꯦ ꯍꯥꯏꯗꯤ ꯎꯝ ꯅꯣꯡꯃꯗ ꯄꯨꯡ ꯑꯃ ꯑꯅꯤ ꯇꯧꯔꯒ ꯅꯣꯡꯃ ꯂꯦꯞꯇꯣꯛꯄ ꯑꯗꯨ ꯅꯠꯇꯕ ꯅꯨꯡꯇꯤꯒꯤ ꯑꯃ ꯑꯣꯟꯂꯤ ꯇꯦꯟ ꯇꯦꯟ ꯃꯤꯅꯠꯁ ꯑꯣꯏꯔꯁꯨ ꯅꯨꯡꯇꯤꯒꯤ ꯑꯗꯨꯝ ꯀꯟꯁꯤꯁꯇꯦꯟꯁ ꯑꯣꯏꯔꯒ ꯑꯗꯨꯝ ꯉꯥꯡꯕꯗꯣ ꯍꯥꯏꯗꯤ ꯄꯨꯡ ꯃꯤꯅꯤꯠ ꯇꯔꯥꯗꯪ ꯉꯥꯡꯕ ꯑꯣꯏꯒꯦꯔꯥ ꯁꯤ ꯉꯁꯤꯗꯤ ꯁꯣꯏꯕꯗ ꯍꯥꯏꯔꯒ ꯃꯤꯅꯤꯠ ꯇꯔꯥꯗ ꯉꯥꯡꯕ ꯑꯣꯏꯒꯦꯔꯥ ꯃꯤꯅꯤꯠ ꯃꯉꯥ ꯇꯃꯉꯥ ꯑꯃ ꯑꯣꯏꯔꯒꯗ ꯑꯗꯨ ꯁꯣꯏꯍꯟꯗꯕꯤ ꯇꯧꯔꯀꯥꯟꯗꯅꯦꯕ ꯄꯨꯔꯥ ꯏꯝꯄ꯭ꯔꯨꯚ ꯎꯕ ꯉꯝꯃꯛꯇꯣꯏꯁꯦ ꯍꯥꯏꯗꯤ ꯑꯩ ꯇꯧꯔꯝꯃꯦꯕ ꯍꯥꯟꯅ ꯍꯥꯏꯗꯤ ꯄꯦꯁꯤꯛꯇꯒꯤ ꯏꯟꯇꯔꯃꯤꯗꯦꯠ ꯂꯥꯛꯄꯩ ꯃ ꯍꯛꯥꯡꯁꯤꯗ ꯍꯦꯛꯇ ꯑꯗꯨꯝ ꯉꯥꯡꯉꯦꯕ ꯑꯗꯣ ꯍꯧꯖꯤꯛꯁꯤꯟꯅꯕ ꯕꫭꯀꯦꯂꯕꯔꯤꯗ ꯍꯥꯏꯊꯔꯛꯄꯒꯤ ꯕꯣꯀꯦ ꯕꯂꯤꯁꯦ ꯑꯃꯨꯛ ꯍꯣꯠꯅ ꯂꯩꯕꯅꯦꯕ ꯑꯗꯨꯒ ꯑ ꯍꯥꯏꯗꯤ ꯉꯥꯡꯤꯉꯩ ꯉꯥꯡꯉꯤꯉꯦ ꯉꯥꯡꯉꯤꯦ ꯑꯗꯨꯝ ꯅꯪꯉꯣꯟꯗ ꯁꯦꯡꯕ ꯍꯜꯂꯛꯀꯅꯤꯕ ꯍꯥꯏꯗꯤ ꯆꯤꯟ ꯆꯤꯟ ꯐꯥꯖꯤꯟꯕ ꯂꯩꯗꯅ ꯆꯤꯟ ꯀꯩꯅꯣ ꯍꯥꯏꯗꯤ ꯐ꯭ꯔꯦꯟꯁ ꯑꯣꯏꯗꯕ ꯀꯩ ꯍꯥꯏꯇꯥꯔꯦ ꯇꯪ ꯇꯥꯏꯠ ꯂꯩꯕꯗꯣ ꯑꯗꯨ ꯃꯌꯥꯝꯗꯨ ꯂꯣꯏ ꯐꯔꯛꯇꯣꯏꯅꯦꯕ ꯍꯥꯏꯗꯤ ꯅꯨꯡꯇꯤꯒꯤ ꯃꯤ ꯇꯔꯥ ꯇꯔꯥ ꯉꯥꯡꯉꯛꯑꯣ ꯑꯗꯨꯗꯤ ꯑꯗꯨꯝꯝ ꯃꯁꯅ ꯐꯔꯛꯄ ꯇꯥꯅꯦꯕ ꯅꯪ ꯀꯃꯥꯏꯅ ꯍꯥꯏꯗꯤ ꯅꯪꯒꯤ ꯅꯪꯒꯤ ꯑꯩꯒꯤ ꯇꯦꯕꯦꯜꯁꯦ ꯀꯌꯥ ꯀꯌꯥꯕꯨ ꯂꯩꯅ ꯈꯟꯖꯒꯦ ꯅꯪ ꯅꯁꯥꯗ
ꯑꯩꯗꯤ ꯏꯟꯇꯔꯃꯤꯗꯦꯠ ꯀꯥꯏꯗ ꯂꯩꯅꯦꯅ ꯈꯜꯂꯦꯕꯀꯣ ꯑꯗꯨꯒ ꯑꯩꯅ ꯈꯟꯕꯗ ꯍꯧꯖꯤꯛꯀꯤ ꯁꯥꯔꯖꯅꯁꯨ ꯍꯥꯏꯔꯛꯑꯦꯕ ꯑꯩꯁꯦ ꯍꯣꯏ ꯒꯔꯃꯥꯔꯗꯤ ꯁ꯭ꯄꯤꯀꯤꯡꯗꯗꯤ ꯒꯔꯃꯥꯔꯁꯤ ꯆꯪꯗꯤ ꯆꯪꯉ ꯑꯗꯨ ꯑꯣꯏꯔꯁꯨ ꯕꯨꯛ ꯀꯕꯂꯔꯁꯤꯗꯤ ꯀꯥꯍꯦꯅꯅ ꯑꯩꯈꯣꯏꯗ ꯍꯥꯞ ꯍꯥꯞꯇ ꯌꯥꯗꯦ ꯍꯥꯏꯕꯗꯤ ꯉꯥꯡꯉꯛꯄ ꯀꯥꯟꯗ ꯁꯥꯡ ꯁꯥꯡꯅ ꯉꯥꯡꯉꯛꯄ ꯑꯗꯨꯒ ꯑꯦꯅꯤ ꯃꯤ ꯑꯃꯅ ꯃꯦꯟ ꯇꯥꯟꯅꯕ ꯉꯥꯡꯉꯛꯄ ꯃꯇꯝꯗ ꯑꯩꯈꯣꯏꯒꯤ ꯀꯂꯏꯁꯦ ꯀꯥ ꯍꯦꯟꯅ ꯍꯥꯞꯄ ꯑꯃ ꯗꯔꯀꯥꯔ ꯑꯣꯏꯕ ꯃꯤꯗ ꯑꯗꯨꯒꯤ ꯑꯣꯏꯅ ꯍꯥꯏꯔꯛꯑꯦ ꯁꯥꯔꯅꯁꯨ ꯑꯩꯒꯤ ꯋꯥꯠꯄꯁꯦ ꯑꯗꯣ ꯑꯩꯅ ꯑꯗꯨꯗ ꯑꯗꯨꯗꯗꯤ ꯁꯨꯃꯥꯏꯅ ꯈꯟꯈꯤꯕ ꯒꯔꯃꯥꯔꯁꯦ ꯌꯥꯎꯗ꯭ꯔꯒꯗꯤ ꯉꯥꯡꯕ ꯁꯨꯡꯌꯥ ꯌꯥꯗꯦꯅ ꯑꯗꯣ ꯍꯣꯏ ꯒꯔꯃꯥꯔꯁꯤꯁꯨ ꯍꯧꯖꯤꯛꯁꯨ ꯑꯗꯨꯝ ꯈꯟꯗꯤ ꯈꯜꯂꯦ ꯒꯔꯃꯥꯔꯁꯤꯁꯨ ꯃꯣꯏꯃ ꯇ ꯒꯔꯃꯔꯁꯦ ꯍꯥꯄꯣꯛꯄ ꯀꯥꯟꯗ ꯑꯩꯈꯣꯏꯒꯤ ꯍꯥꯏꯔꯛꯏꯕ ꯁꯦꯟꯇꯦꯟꯁ ꯑꯃꯕꯨ ꯑꯣꯏꯔꯣ ꯃꯦꯟ ꯇꯥꯅꯅꯕꯒꯤ ꯑꯣꯏꯔꯛꯄꯁꯦ ꯁꯤꯗ ꯀ ꯌꯥꯝꯅ ꯈꯜꯂꯦꯕ ꯑꯩꯗ ꯑꯗꯨꯒ ꯍꯧꯖꯤꯛꯀꯤ ꯕꯣꯀꯥꯕꯂꯔꯤ ꯍꯥꯞꯄꯛꯄꯁꯦ ꯕꯣꯀꯥꯞꯂꯔꯤꯁꯤꯗꯤ ꯑ ꯌꯥꯔꯤꯉꯩ ꯍꯣꯏ ꯑꯩ ꯍꯥꯏꯗꯤ ꯄ꯭ꯔꯦꯛꯇꯤꯁ ꯇꯧꯕ ꯀꯥꯟꯗꯅꯦ ꯍꯧꯖꯤꯛꯁꯨ ꯑꯗꯨꯝ ꯑꯩꯅ ꯍꯥꯞꯆꯤꯟꯕꯗꯤ ꯉꯝꯗꯕ ꯑꯗꯨꯒ ꯄ꯭ꯔꯦꯛꯇꯤꯁ ꯇꯧꯔꯤꯅꯦꯅ ꯑꯗꯨꯝ ꯍꯣꯏ ꯈꯔꯗꯤ ꯇꯧꯕ ꯅꯨꯡꯇꯤꯒꯤ ꯇꯧꯗꯤ ꯇꯧꯋꯦꯕ ꯑꯗꯨꯒ ꯕꯨ ꯀꯕ꯭ꯂꯔꯤꯁꯦ ꯇꯣꯉꯥꯟꯅ ꯍꯥꯞꯄ ꯉꯝꯗꯦꯕ ꯑꯩꯁꯦꯀꯣ ꯑꯗꯨꯅ ꯑꯣꯀꯥ ꯕꯤꯁꯦ ꯀꯥ ꯍꯦꯟꯅ ꯍꯥꯞꯄ ꯑꯗꯨꯃꯥꯏꯅ ꯈꯜꯂꯤ ꯍꯧꯖꯤꯛꯇꯤ
ꯑꯗꯨꯗ ꯅꯪ ꯄ꯭ꯔꯦꯛꯇꯤꯁ ꯇꯧꯕ ꯍꯥꯏꯁꯦ ꯉꯥꯡꯉꯒ ꯇꯩꯔ ꯇꯥꯔꯒ ꯇꯩꯔꯦ ꯏꯔꯒ ꯇꯩꯔꯥ ꯀꯃꯥꯏ ꯇꯧꯅꯣ
ꯑꯩꯁꯦ ꯑꯗꯨ ꯍꯣꯏ ꯇꯥꯕꯅꯗꯤ ꯍꯦꯜꯂꯦ ꯍꯧꯖꯤꯛ ꯑꯩꯅ ꯈꯜꯂꯦꯕ ꯁꯥꯔꯅꯁꯨ ꯇꯥ ꯍꯥꯏꯗꯤ ꯑꯩꯉꯣꯟꯗꯕꯨ ꯀꯕꯂꯔꯤ ꯂꯩꯇ꯭ꯔꯒꯗꯤ ꯀꯥ ꯍꯦꯟꯅ ꯇꯥꯎꯋꯣꯅ ꯍꯥꯏꯕ ꯍꯧꯖꯤꯛ ꯑꯗꯨꯒ ꯁꯥꯔ ꯍꯧꯖꯤꯛꯀꯤ ꯁꯥꯔ ꯑꯩꯅ ꯊꯦꯡꯅꯔꯤꯕꯁꯦ ꯑꯗꯨꯒꯤ ꯃꯇꯨꯡꯗ ꯃꯦꯝ ꯃꯤꯁ ꯑꯃꯁꯨ ꯊꯦꯡꯅꯩꯕ ꯑꯗꯨ ꯃꯥꯅꯁꯨ ꯍꯥꯏꯕ ꯅꯪꯒꯤ ꯕꯣꯀꯝꯖꯔꯤꯁꯦ ꯋꯥꯠꯂꯦꯅ ꯈꯜꯂꯒꯗꯤ ꯑꯗꯨꯝ ꯇꯥꯕꯁꯤꯅ ꯀꯥ ꯍꯦꯜꯍꯜꯂꯣ ꯍꯥꯏꯕ ꯑꯗꯣ ꯉꯥꯡꯕꯁꯨ ꯅꯪꯅ ꯏꯁꯄꯤꯀꯤꯡ ꯇꯧꯅꯤꯡꯉꯤꯕꯅꯤꯅ ꯉꯥꯡꯒꯗꯕꯅꯦꯅ ꯍꯥꯏꯌꯦꯕ ꯑꯗꯨꯒ ꯑꯩꯁꯦ ꯍꯣꯏ ꯉꯥꯡꯗꯤ ꯉꯥꯡꯉꯦ ꯑꯗꯨ ꯑꯣꯏꯔꯒꯁꯨ ꯍꯣꯏ ꯌꯥꯝ ꯋꯥꯠꯂꯦꯗꯤ ꯈꯜꯂꯦꯕ ꯑꯗꯨꯒ ꯀꯩꯅꯣꯁꯦ ꯎꯝ ꯇꯥꯕꯁꯦ ꯇꯥꯕꯗꯤ ꯑꯗꯨꯝ ꯇꯥꯏꯌꯦ ꯑꯩꯁꯦ ꯑꯗꯨꯒ ꯄ꯭ꯔꯦꯛꯇꯤꯁ ꯂꯣꯟ ꯉꯥꯡꯕꯗꯤ ꯈꯔ ꯋꯥꯠꯂꯦ ꯑꯗꯨꯒ ꯏꯕꯗꯤ ꯏꯗꯦ ꯑꯩꯗꯤ ꯀꯩꯅꯣ ꯏꯁꯄꯤꯀꯤꯡꯒ ꯂꯤꯁꯅꯤꯡꯒꯤꯇꯪꯅ ꯇꯧꯋꯦ
ꯑꯗ ꯑꯦꯛꯖꯥꯝꯄꯜ ꯑꯃ ꯍꯥꯏꯌꯦꯦꯕ ꯎꯝ ꯉꯥꯡꯕꯒ ꯇꯥꯕꯒ ꯃꯥꯟꯅꯔꯛꯇ꯭ꯔꯤꯁꯦ